ꯑꯣ ꯑꯩꯁꯦ ꯑꯥ ꯑꯣ ꯑꯩꯁꯦ ꯋꯥꯛꯀꯤꯡ ꯉꯥꯍꯥꯛ ꯆꯠꯂꯨꯏꯌꯦꯕꯀꯣ ꯉꯁꯤꯕꯨꯗꯤ ꯑꯗꯣ ꯉꯁꯤꯗꯣ ꯌꯥꯝ ꯊꯥꯖꯗꯕ ꯍꯥꯏꯇꯥꯔꯦ ꯍꯧꯒꯠꯄꯁꯦ ꯑꯥ ꯄꯨꯡ ꯃꯉꯥ ꯈꯤꯇꯪꯕꯨꯗꯤ ꯍꯦꯜꯂꯦ ꯃꯉꯥ ꯃꯈꯥꯏ ꯇꯥꯐꯥꯠꯇꯔꯤꯑꯦꯕꯀꯣ ꯃꯉꯥ ꯃꯤꯅꯤꯠ ꯀꯨꯟ ꯑꯗꯨꯃꯥꯏꯟ ꯇꯥꯔꯝꯃꯗ꯭ꯔꯥ ꯈꯪꯗꯦ ꯑꯗꯣ ꯍꯧꯒꯠꯂꯛꯄꯁꯦ ꯅꯨꯡꯁꯥꯥꯁ ꯌꯛ ꯂꯥꯎꯔꯝꯕ ꯍꯥꯏꯇꯥꯔꯦ ꯉꯔꯥꯡꯗꯤ ꯏꯃꯥꯟꯅꯕ ꯑꯃꯒ ꯋꯥꯋꯥꯛꯀꯤꯡ ꯆꯠꯁꯦꯅꯗꯤ ꯍꯥꯏꯅꯕꯅꯦꯕꯀꯣ ꯑꯗꯣ ꯍꯥꯏꯅꯕꯁꯤꯗ ꯃꯥ ꯍꯥꯏꯁꯦ ꯅꯣꯡ ꯇꯥꯗꯧꯗꯤ ꯃꯥꯜꯂꯦ ꯍꯩ ꯃꯪꯗꯤ ꯌꯥꯝ ꯃꯪꯉꯦꯕ ꯉꯔꯥꯡꯗꯣ ꯅꯣꯡꯗꯣ ꯅꯨꯡꯗꯥꯗꯧ ꯃꯥꯜꯂꯦ ꯅꯣꯡ ꯇꯥꯔꯒꯗꯤ ꯀꯩꯅꯣ ꯇꯧꯁꯦ ꯈꯣꯠꯁꯦꯅ ꯍꯥꯏꯅꯔꯝꯕꯅꯦ ꯑꯗꯨꯒ ꯑꯩꯁꯨ ꯅꯣꯡ ꯇꯥꯗꯧꯕꯩꯒ ꯈꯜꯂꯨꯔꯦ ꯑꯗꯨꯒꯗꯤ ꯉꯁꯤ ꯍꯧꯒꯠꯂꯛꯄꯗ ꯅꯨꯡꯁꯥꯁꯤ ꯌꯥꯝ ꯊꯤꯅ ꯌꯥꯛ ꯂꯩꯔꯝꯕꯗꯣ ꯑꯗꯨꯃꯥꯏꯅ ꯇꯧꯔꯝꯃꯦꯕꯀꯣ ꯑꯗꯨꯒ ꯎ ꯑꯗꯨꯗꯒꯤ ꯍꯣꯏ ꯋꯥꯛꯀꯤꯡꯕꯨꯗꯤ ꯉꯥꯏꯍꯥꯛ ꯆꯠꯂꯨꯔꯦ ꯑꯗꯨ ꯍꯜꯂꯛꯑꯒ ꯑꯃꯨꯛ ꯁꯨꯝ ꯉꯥꯏꯍꯥꯛ ꯐꯦꯟꯗ ꯍꯃꯥꯡ ꯁꯨꯝ ꯊꯣꯛꯈꯤꯕꯗꯨꯀꯣ ꯑꯗꯨꯒꯤ ꯐꯦꯟꯗ ꯑꯗꯨꯝ ꯉꯥꯏꯍꯥꯛ ꯐꯝꯃꯒ ꯂꯩꯌꯦꯦ ꯉꯥꯏꯍꯥꯛꯇꯪ ꯂꯩꯔꯕꯗꯤ ꯏꯔꯗꯣꯏꯅꯦ ꯏꯪꯊꯔꯛꯑꯒ ꯑꯗꯨ ꯅꯪꯗꯤ ꯀꯋꯥꯛꯀꯤꯡ ꯆꯠꯂꯨꯕ꯭ꯔꯣ ꯀꯃꯥꯏ ꯀꯃꯥꯏꯅ ꯇꯧꯒꯦ ꯉꯁꯤꯒꯤ ꯍꯧꯖꯤꯛꯅ ꯀꯩ ꯇꯧꯔꯤꯒꯦ
ꯑꯧ ꯋꯥꯋꯥꯛꯀꯤꯡ ꯆꯠꯂꯨꯏ ꯑꯩꯅ ꯍꯥꯏꯕꯏ ꯑꯗꯨ ꯍꯥꯏꯕ ꯅꯠꯇꯦ ꯋꯥꯔꯤ ꯁꯥꯟꯅꯕꯁꯨ ꯀꯨꯏꯔꯦ ꯉꯥꯏꯔꯤꯕ ꯀꯃꯥꯏ ꯀꯃꯥꯏꯅ ꯇꯧꯔꯤꯒꯦ ꯍꯥꯏꯔꯒ ꯅꯪ ꯀꯩꯗꯧꯔꯤꯒꯦ ꯍꯥꯏꯕꯝ ꯇꯥꯕ ꯃꯥꯥꯟ
ꯑꯥ ꯑꯃꯨꯛꯇꯒ ꯍꯟꯕꯤꯔꯛꯑꯣꯕ ꯑꯩ ꯇꯥꯖꯍꯧꯗ꯭ꯔꯦꯕ
ꯑꯣ ꯑꯩ ꯅꯪꯉꯣꯟꯗ ꯀꯩꯗꯧꯔꯤꯒꯦ ꯍꯪꯕ ꯅꯠꯇꯦ ꯅꯪꯗ ꯋꯥꯔꯤ ꯁꯥꯟꯅꯗꯕ ꯄꯥꯎ ꯐꯥꯎꯅꯈꯤꯗꯕ ꯀꯨꯏꯔꯦ ꯀꯃꯥꯏ ꯀꯃꯥꯏ ꯇꯧꯔꯤꯒꯦ ꯍꯪꯕꯅꯦ ꯍꯥꯏꯕ
ꯑꯣ ꯑꯗꯨꯗꯤꯅꯦ ꯍꯣꯏ ꯄꯥꯎ ꯐꯥꯎꯅꯗꯕꯕꯨꯗꯤ ꯀꯨꯏꯔꯦ ꯍꯥꯏꯕꯗꯤ ꯑꯗꯨꯝ ꯅꯪꯁꯨ ꯅꯪ ꯊꯕꯛ ꯑꯃ ꯆꯠꯈꯤꯕꯗꯤ ꯑꯗꯨꯝ ꯆꯤꯜꯂꯦ ꯑꯗꯒꯤ ꯑꯩꯅ ꯁꯪꯉꯀꯥꯟꯗ ꯅꯪꯅ ꯑꯃꯨꯛ ꯍꯦꯛ ꯁꯪꯗꯦ ꯑꯗꯒꯤ ꯑꯩꯅ ꯁꯪꯉꯀꯥꯟꯗ ꯅꯪꯅ ꯑꯃꯨꯛ ꯑꯥ ꯑꯩꯅ ꯅꯪꯅ ꯁꯪꯀꯥꯟꯗꯨꯗ ꯑꯩꯅ ꯑꯃꯨꯛ ꯁꯪꯗꯕ ꯑꯗꯨꯃꯥꯏꯅ ꯑꯗꯨꯝ ꯃꯇꯝꯁꯦ ꯏꯆꯥꯟ ꯆꯥꯟꯅꯗꯕꯗꯣ ꯑꯗꯨꯅ ꯑꯗꯨꯝ ꯍꯥꯏꯗꯤ ꯐꯣꯟꯁꯦ ꯀꯨꯏꯅ ꯁꯥꯟꯅꯔꯨꯗ꯭ꯔꯕꯅꯤꯅ ꯁꯥꯟꯅ ꯀꯥꯟꯗꯗꯤ ꯈꯤꯇꯪ ꯍꯦꯟꯅ ꯀꯨꯏꯅꯁꯨ ꯍꯦꯛꯇ ꯁꯥꯟꯅꯅꯤꯡꯕꯗꯣ ꯑꯣꯏꯗꯅꯀꯣ ꯑꯗꯨꯃꯥꯏꯅ ꯁꯨꯝ ꯇꯧꯈꯤꯕꯒꯤ ꯃꯤꯅꯤꯠ ꯃꯉꯥ ꯑꯃ ꯇꯔꯥ ꯑꯃ ꯐꯠꯇꯧꯔꯛꯀꯗꯧꯗꯨꯁꯨ ꯑꯗꯨꯝ ꯈꯪꯗꯦ ꯇꯣꯉꯥꯟ ꯇꯣꯉꯥꯟ ꯂꯩꯅꯔꯕꯅꯤꯅ ꯍꯦꯛꯇ ꯐꯔꯛꯇꯤ ꯑꯗꯨꯝ ꯇꯥꯔꯦ ꯑꯗꯨꯃꯥꯏꯅꯕꯨꯗꯤ ꯇꯧꯋꯦ ꯑꯗꯣ ꯌꯥꯝ ꯅꯨꯡꯉꯥꯏꯔꯦ ꯉꯁꯤ ꯋꯥꯔꯤ ꯁꯥꯟꯅꯕꯕꯨꯗꯤꯀꯣ ꯑꯗꯣ ꯅꯪ ꯈꯤꯇꯪ ꯀꯣꯝꯃꯕ꯭ꯔꯣ ꯍꯧꯖꯤꯛꯀꯥꯟꯗꯤ ꯀꯃꯥꯏꯅ ꯇꯧꯒꯦ ꯊꯕꯛꯄꯣ
ꯑꯁ ꯀꯣꯝꯗꯦꯗ ꯊꯕꯛꯁꯦ ꯑꯗꯨꯝ ꯆꯤꯜꯂꯤꯗ ꯑꯩ ꯊꯕꯛꯁꯦ ꯉꯁꯤꯃꯨ ꯆꯠꯀꯗꯣꯏꯅꯦ ꯑꯗꯨꯝ ꯑꯥꯗ ꯊꯕꯛ ꯑꯃꯒꯤꯀꯣ ꯆꯠꯇꯣꯏꯅꯦ ꯑꯩꯒꯤꯀꯣ ꯂꯥꯏꯔꯤꯛ ꯄꯥꯅꯕ ꯑꯗꯨꯝ ꯈꯔ ꯂꯩꯗꯅꯀꯣ ꯄꯣꯏꯅꯃꯛꯁꯨ ꯅꯠꯇꯕ ꯑꯗꯩ ꯐꯣꯟ ꯑꯗꯒꯤ ꯂꯦꯞꯇꯣꯞꯃꯨꯛꯁꯨ ꯅꯠꯇꯕ ꯑꯗꯨꯒꯤ ꯃꯔꯛ ꯑꯃ ꯂꯩꯕꯗꯣ ꯄꯤꯛꯇ ꯄꯤꯔꯛꯈꯤꯈ‌ꯦ ꯍꯥꯏꯅꯕꯗ‌ꫭ ꯑꯗꯨꯗ ꯇꯧ ꯂꯩꯔꯨꯀ‌ꯦ ꯇꯧꯕꯅ‌ꯦꯕꯀ‌ꫭ ꯑꯣ ꯑꯗꯨꯗꯨꯒꯤ ꯂꯧꯕꯗꯨ ꯆꯠꯀꯗꯧꯕꯅꯦ ꯑꯁ ꯑꯁ ꯑꯗꯒꯤ ꯉꯁꯤꯒꯤꯁꯨꯀꯣ ꯊꯕꯛ ꯑꯩ ꯊꯕꯛ ꯂꯩ ꯍꯥꯏꯇꯥꯔꯒꯗꯤ ꯑꯗꯨꯝ ꯊꯤꯅꯅꯕ ꯇꯧꯔꯛꯇꯣꯏꯅꯦꯕ ꯑꯩꯈꯣꯏ ꯁꯤꯗꯒꯤ ꯏꯅꯦ ꯑꯃꯒꯤ ꯃꯆꯥꯔꯁꯨ ꯀꯣ ꯃꯥꯏ ꯃꯥ ꯌꯥꯗꯨ ꯅꯥꯏꯌꯦꯅ ꯈꯣꯠꯂꯦꯅ ꯇꯧꯔꯒ ꯌꯦꯡꯕ ꯂꯥꯛꯑꯝꯕ ꯑꯩꯅ ꯁꯤꯗꯤ ꯍꯥꯏꯗꯤ ꯐꯖꯅ ꯌꯦꯡꯊꯣꯛꯇ꯭ꯔꯒ ꯌꯦꯡꯊꯣꯛꯑꯒ ꯑꯗꯩ ꯇꯧꯕ ꯌꯥꯕ ꯇ꯭ꯔꯤꯠꯃꯦꯟ ꯀꯩꯀꯩ ꯇꯧꯊꯣꯛꯇ꯭ꯔꯆꯔꯗꯤ ꯁꯨꯝ ꯊꯝꯃꯗꯤ ꯃꯥꯏꯗꯨ ꯌꯥꯔꯤꯈꯩꯁꯨ ꯄꯣꯝꯕ ꯈꯣꯠꯄ ꯇꯧ ꯂꯩꯔꯝꯃꯦꯕꯀꯣ ꯑꯗꯨꯃꯥꯏꯅ ꯂꯥꯛꯑ ꯑꯗꯩ ꯃꯥꯁꯨ ꯑꯃꯨꯛ ꯍꯣꯔꯦꯟ ꯂꯥꯛꯑꯅꯤꯗꯣ ꯇꯧꯔꯤꯁꯦꯕꯣꯕꯥ ꯊꯤꯅꯗꯣꯏꯔꯤꯕ ꯊꯕꯛꯁꯦ ꯑꯗꯩ ꯑꯩꯈꯣꯏ ꯏꯃꯥꯟꯅꯕ ꯑꯃꯒꯤ ꯃꯆꯦꯒꯤꯁꯨ ꯃꯥꯒꯤ ꯃꯆꯥꯅꯨꯄꯤ ꯑꯃ ꯂꯩꯕꯀꯣ ꯑꯗꯨꯃꯥꯏꯅꯁꯨ ꯌꯦꯠ ꯑꯣꯏꯗꯣ ꯑꯅꯤꯃꯛ ꯃꯇꯝ ꯃꯈꯥꯗꯣ ꯑꯟꯌꯥ ꯑꯅꯤ ꯑꯣꯏꯕ ꯑꯗꯨꯗꯁꯨ ꯑꯗꯨꯨ ꯇꯧꯒꯗꯕ ꯑꯁ ꯈꯪꯉꯦꯗ ꯑꯩ ꯊꯕꯛ ꯑꯃ ꯆꯠꯀꯦ ꯍꯥꯏꯇꯥꯔꯦ ꯁꯨꯝ ꯑꯩ ꯄꯤꯔꯛꯄꯗꯣ ꯑꯗꯨꯃꯥꯏꯒꯤ ꯇꯧꯔꯥꯒ ꯊꯦꯡꯗꯣꯏꯔꯥ ꯒ꯭ꯌꯥ ꯃꯦꯟ ꯇꯥꯗꯣꯏꯕ ꯇꯧꯔꯤꯁꯦ ꯆꯥꯛꯄꯨꯗꯤ ꯆꯥꯔꯅꯤ ꯆꯥꯛ ꯂꯣꯏꯔꯦ ꯑꯗꯨꯒ ꯈ‌ꫭꯏꯅꯥꯎꯄꯥꯁꯨ ꯃꯥꯁꯨ ꯀꯣꯜꯂꯦ ꯆꯠꯀꯗꯧꯕ ꯑꯦꯛꯖꯥꯝ ꯂꯩꯕꯒꯤ ꯑꯗꯨꯗꯨꯒ ꯑꯗꯨꯝ ꯆꯥꯛꯄꯨꯗꯤ ꯉꯥꯛꯇ ꯆꯠꯊꯣꯛꯑꯅꯤ ꯑꯗꯨ ꯑꯣꯏꯇꯥꯥꯔꯒꯁꯨ ꯊꯕꯛ ꯊꯣꯛꯄꯁꯦ ꯄꯨꯡ ꯇꯔꯥ ꯁ꯭ꯋꯥꯏꯗ ꯊꯣꯛꯈꯤꯗꯧ ꯃꯥꯜꯂꯦ ꯑꯗꯣ ꯄꯨꯡ ꯀꯌꯥ ꯂꯣꯏꯗꯣꯏꯅꯣ ꯕꯥꯔꯣ ꯂꯣꯏꯗꯣꯏꯔꯥ ꯇꯔꯥꯃꯊꯣꯏ ꯃꯈꯥꯏ ꯂꯣꯏꯗꯣꯏꯔꯥ ꯇꯨꯝ ꯈꯔꯗꯤ ꯀꯨꯏꯅ ꯆꯪꯒꯅꯦꯕꯀꯣ ꯄꯨꯡꯈꯥꯏ ꯑꯃ ꯄꯨꯡ ꯑꯃ ꯆꯪꯒꯅꯤ ꯑꯗꯣ ꯑꯥ ꯌꯧꯕꯗꯗꯤ ꯑꯗꯨꯝ ꯄꯨꯡ ꯑꯅꯤ ꯑꯗꯨꯃꯥꯏꯅ ꯇꯥꯗꯧ ꯃꯥꯜꯂꯦ ꯑꯅꯤꯗꯤ ꯑꯃꯨꯛ ꯍꯜꯂꯛꯄꯗ ꯑꯃꯨꯛ ꯒꯥꯔꯤꯁꯨ ꯃꯊꯥꯡ ꯃꯊꯥꯡꯅꯦꯕ ꯊꯣꯡꯗꯣꯏꯁꯦ ꯑꯃꯗ ꯍꯦꯛ ꯆꯠꯂꯒ ꯑꯗꯨ ꯌꯧꯔꯖꯨ ꯐꯕ ꯑꯗꯒꯤ ꯑꯩꯁꯦ ꯒꯥꯔꯤ ꯊꯣꯡꯕꯁꯦ ꯍꯧꯖꯤꯛꯀꯥꯟꯁꯦ ꯍꯥꯏꯗꯤ ꯀꯔꯣꯝꯅ ꯆꯠꯀꯗꯣꯏꯅꯣ ꯀꯗꯣ ꯊꯣꯡꯕꯒ ꯑꯗꯣ ꯈꯟ ꯑꯩꯅ ꯆꯠꯀꯗꯧꯕ ꯂꯝꯕꯤꯁꯦ ꯄꯥꯛ ꯇꯣꯡꯕ ꯈꯣꯠꯄꯗꯨ ꯑꯣꯏꯗ꯭ꯔꯤꯕꯀꯣ ꯑꯗꯨꯒꯤꯁꯨ ꯏꯁꯟꯗ ꯆꯠꯄꯁꯦ ꯑꯗꯨꯝ ꯈꯟꯖꯥꯟꯅ ꯂꯩꯕꯀꯣ ꯃꯤ ꯑꯃ ꯍꯧꯁꯤꯔꯥꯟꯁꯨ ꯑꯈꯣꯏ ꯅꯥꯎꯄꯥ ꯆꯠꯃꯤꯟꯅꯒꯗꯕꯁꯨ ꯃꯥꯁꯨ ꯃꯣꯏ ꯂꯨꯍꯣꯡꯕ ꯊꯥ ꯐꯥꯔꯛꯄꯒꯤꯀꯣ ꯑꯗꯨꯒꯤ ꯃꯣꯏ ꯀꯣꯏꯕ ꯆꯠꯈꯤꯕꯒꯤ ꯇꯧꯕꯗꯣ ꯑꯃꯨꯛ ꯆꯠꯈꯤꯗꯣꯔꯔꯕ ꯑꯗꯨꯅꯦ ꯇꯧꯔꯤꯁꯦ ꯏꯊꯟꯇ ꯑꯗꯨꯝ ꯆꯠꯄ ꯇꯥꯗꯣꯏꯅꯦ ꯒ꯭ꯌꯥꯟ ꯇꯥꯗꯦꯗ
ꯍꯣ ꯑꯗꯨꯅꯦ ꯑꯩꯅ ꯍꯥꯏꯗꯨ ꯍꯦꯛ ꯋꯥꯔꯤ ꯁꯥꯟꯅꯩ ꯍꯥꯏꯕꯩ ꯋꯥꯅꯤ ꯊꯕꯛꯁꯦ ꯊꯕꯛ ꯆꯤꯟꯕꯒꯤ ꯑꯗꯒꯤ ꯊꯕꯛ ꯂꯩꯔꯝꯕꯒꯤ ꯍꯦꯛꯇ ꯑꯣꯏꯔꯝꯃꯤꯁꯨ ꯑꯣꯏꯔꯕ ꯉꯁꯤꯁꯨ ꯈꯤꯇꯪ ꯀꯣꯝꯃꯕ꯭ꯔꯥꯅ ꯍꯪꯉꯨꯕꯗ ꯑꯗꯨꯝ ꯊꯕꯛꯁꯤꯅ ꯑ ꯃꯔꯣꯟ ꯃꯔꯣꯟ ꯃꯔꯣꯟ ꯍꯥꯏꯕꯗꯤ ꯑꯗꯨꯝ ꯕꯨꯛ ꯇꯧꯔꯒ ꯂꯩꯔꯝꯕꯗꯧꯅ ꯍꯦꯛꯇ ꯇꯧꯋꯦꯕ ꯑꯗꯨꯅꯅꯦꯕ ꯄꯣꯟ ꯐꯣꯟ ꯋꯥꯔꯤ ꯑꯝꯇ ꯐꯪꯗ꯭ꯔꯤꯁꯦ ꯑꯈꯣꯏꯅ ꯍꯥꯏꯕꯗꯤ ꯑꯗꯩ ꯆꯠꯈꯤꯗꯃꯤꯅ ꯍꯜꯂꯛꯄꯗꯗꯤ ꯑꯃꯨꯛ ꯅꯪꯁꯨ ꯙꯝ ꯇꯥꯔꯅꯤ ꯑꯗꯩꯗꯤ ꯀꯔꯥꯏꯗ ꯋꯥꯔꯤ ꯁꯥꯟꯅꯅꯤꯡꯗꯣꯏꯅꯣ ꯅꯠꯇ꯭ꯔꯒ ꯉꯥꯛꯇꯗꯁꯨꯍꯟꯅꯤꯡꯉꯤ ꯑꯗꯒꯤ ꯑꯩ ꯑꯩꯒꯤ ꯍꯥꯏꯕ ꯄꯣꯠ ꯑꯃꯁꯨ ꯂꯩꯕꯅꯤꯅ ꯑꯗꯨꯝ ꯏꯃꯥꯟꯅꯕꯒ ꯑꯗꯨꯝ ꯄꯥꯎ ꯐꯥꯎꯅꯔ ꯂꯩꯕꯁꯨ ꯍꯦꯛ ꯉꯝꯄꯣꯟꯇꯦꯗꯣ ꯑꯗꯨꯅꯦ ꯑꯩꯗꯤ ꯈꯤꯇꯪ ꯀꯣꯝꯃꯝꯃꯗ꯭ꯔꯥꯅ ꯈꯜꯂꯨꯕꯅꯦ ꯉꯁꯤꯗꯤ ꯋꯥꯔꯤꯒ ꯁꯥꯟꯅꯕꯁꯤꯗ ꯑꯗꯨꯒꯗꯤ ꯑꯃꯨꯛ ꯊꯕꯛꯁꯤꯅ ꯃꯔꯣꯟ ꯃꯔꯣꯟ ꯂꯩꯔꯝꯃꯦ ꯑꯗꯨ ꯑꯗꯨꯃꯥꯏꯅ ꯍꯣꯏ ꯌꯦꯡꯕꯨꯗꯤ ꯌꯦꯡꯉꯣ ꯑꯉꯥꯡꯒꯤꯗꯨꯁꯨꯀꯣ ꯌꯦꯡꯊꯣꯛꯇꯕ ꯌꯥꯗ꯭ꯔꯃꯤꯅ ꯃꯤꯅꯁꯨ ꯅꯪ ꯑꯃ ꯂꯩ ꯍꯥꯏꯕꯒꯤ ꯍꯥꯏꯔꯛꯏꯅꯤ ꯅꯠ ꯇ꯭ꯔꯥ ꯑꯇꯣꯞꯄ ꯑꯃꯗ ꯆꯠꯇꯕꯤꯗ ꯑꯗꯨꯝ ꯍꯥꯏꯕꯗꯤ ꯈꯪꯅ ꯆꯥꯟꯅꯕꯗ ꯇꯧꯕ ꯍꯥꯏꯁꯤꯅ ꯈꯤꯇꯪ ꯌꯦꯡꯁꯤꯟꯕꯤꯒꯗ꯭ꯔꯥ ꯆꯦꯛꯁꯤꯟꯕꯤꯒꯗ꯭ꯔꯥ ꯋꯥꯈꯟꯗꯣ ꯂꯨꯝꯕ ꯍꯦꯜꯂꯤꯗꯅꯀꯣ ꯑꯃꯗꯕꯨ ꯑꯃꯗꯕꯨ ꯌꯦꯡꯉꯁꯨ ꯏꯃꯥꯟ ꯃꯥꯟꯅꯩ ꯍꯥꯏꯔꯒꯁꯨ ꯏꯁꯥꯗ ꯈꯤꯇꯪ ꯍꯦꯟꯅ ꯋꯥꯈꯜ ꯂꯨꯝꯖꯕ ꯅꯨꯡꯉꯥꯏꯖꯕ ꯍꯥꯏꯕꯗꯨ ꯑꯣꯏꯕꯒꯤ ꯑꯗꯨꯝ ꯍꯥꯏꯔꯛꯄ ꯑꯣꯏꯔꯝꯕꯁꯨ ꯌꯥꯏꯑꯕꯀꯣ ꯑꯗꯨꯕꯨꯗꯤ ꯑꯗꯨꯒ ꯉꯁꯥꯏꯒꯤ ꯑꯃ ꯑ ꯊꯕꯛ ꯆꯠꯄ ꯍꯥꯏꯗꯨꯁꯨ ꯍꯣꯏ ꯌꯦꯡꯉꯣ ꯑꯗꯨꯝ ꯆꯠꯇꯕ ꯌꯥꯗꯕꯅꯤꯅ ꯑ ꯃꯤꯁꯨ ꯁꯨꯝ ꯆꯦꯟꯅꯔꯒ ꯂꯩꯕꯁꯤꯁꯨ ꯑ ꯃꯇꯥꯡ ꯆꯥꯗꯕ ꯑꯗꯨꯝ ꯂꯥꯛꯑꯦꯀꯣ ꯑꯗꯩ ꯆꯠꯃꯤꯟꯅꯅꯤꯡꯉꯦ ꯍꯥꯏꯔꯒꯁꯨ ꯑꯩ ꯇꯕꯨ ꯍꯥꯏꯔꯁꯨ ꯑꯩꯁꯨ ꯆꯠꯃꯤꯟꯅꯕ ꯌꯥꯏꯅꯦ ꯑꯗꯨꯕꯨ ꯑꯩꯁꯨ ꯑꯩꯒꯤ ꯊꯕꯛ ꯑꯃ ꯂꯩꯖꯕꯅꯤꯅ ꯑꯃꯨꯛ ꯀꯃꯥꯏꯅ ꯑꯗꯨꯗ ꯀꯥꯏ ꯊꯣꯛꯑ ꯆꯠꯃꯤꯟꯅꯧꯅꯤ ꯅꯠꯇ꯭ꯔꯥ ꯃꯇꯝꯗ ꯆꯥꯟꯅꯗꯕꯅꯤꯅ ꯑꯗꯨ ꯁꯨꯃꯥꯏꯟ ꯇꯧꯗꯅ ꯄꯨꯟꯁꯤ ꯍꯥꯏꯁꯤꯗꯤ ꯑꯗꯨꯝ ꯑ ꯃꯤꯒ ꯁꯨꯝ ꯇꯧꯕꯁꯤꯁꯨ ꯌꯥꯗꯕ ꯑꯗꯨꯝ ꯂꯥꯛꯄꯅꯦ ꯏꯊꯟꯗ ꯇꯧꯗꯕ ꯌꯥꯗꯕ ꯃꯇꯥꯡ ꯍꯥꯏꯕ ꯇꯥꯔꯦꯀꯣ ꯑꯗꯨꯅ ꯏꯊꯟꯇ ꯇꯧꯕꯗ ꯑꯗꯨꯝ ꯃꯤ ꯑꯃꯒ ꯈꯨꯄꯥ ꯑꯣꯏꯔꯒ ꯆꯠꯄ ꯍꯥꯏꯕ ꯊꯕꯛꯁꯤꯅꯗꯤ ꯈꯤꯇꯪ ꯅꯨꯡꯉꯥꯏꯗꯅꯀꯣ ꯈꯪꯗꯕꯗꯕꯨ ꯍꯥꯡꯗꯣꯛ ꯍꯥꯡꯖꯤꯟ ꯇꯧꯔꯁꯨ ꯋꯥꯔꯤ ꯋꯥꯇꯥꯏꯗꯕꯨ ꯇꯥꯊꯣꯛ ꯇꯥꯁꯤꯟ ꯇꯧꯔꯒꯁꯨ ꯑꯗꯨꯕꯨ ꯌꯥꯗꯕ ꯃꯇꯝ ꯍꯥꯏꯗꯣ ꯑꯗꯨꯝ ꯌꯧꯔꯕꯅꯤꯅ ꯍꯧꯖꯤꯛꯇꯤ ꯏꯊꯟꯗ ꯑꯣꯏꯔꯁꯨ ꯊꯦꯡꯅꯕꯗꯤ ꯑꯗꯨꯝ ꯊꯦꯡꯅꯕ ꯇꯥꯕꯅꯤ ꯅꯠꯇ꯭ꯔꯥ ꯊꯦꯡꯅꯔꯣꯏ ꯍꯥꯏꯕꯗꯤ ꯅꯠꯇꯕ ꯑꯗꯨ ꯑꯣꯏꯔꯒꯁꯨ ꯀꯩꯝ ꯈꯟꯖꯤꯜꯂꯨꯅꯨ ꯁꯤꯅꯤꯗ ꯑꯩꯅ ꯍꯥꯏꯅꯤꯡꯉꯤꯁꯤꯅ ꯑꯗꯨꯝ ꯏꯊꯟꯇ ꯆꯠꯇꯕꯗꯣ ꯏꯊꯟꯗ ꯇꯧ ꯍꯥꯏꯕ ꯄꯣꯠꯁꯦ ꯇꯧꯗ꯭ꯔꯤꯉꯩ ꯑꯗꯨꯝ ꯏꯊꯟꯗ ꯑꯗꯨꯝ ꯍꯩꯅꯔꯣꯏꯗꯣꯏꯅꯦꯕ ꯍꯌꯦꯡꯋꯥꯥꯏꯕꯥꯎꯉꯩꯀꯣ ꯍꯥꯏꯕꯗꯤ ꯑꯁ ꯑꯩ ꯁꯤꯗꯤ ꯏꯊꯟꯇ ꯇꯧꯔꯛꯇꯦ ꯈꯣꯠꯇꯦꯅ ꯑꯗꯨꯝ ꯇꯧ ꯂꯩꯕꯗꯤ ꯌꯥꯔꯣꯏꯗꯅꯀꯣ ꯃꯤꯁꯦ ꯉ ꯁꯥꯏ ꯑꯩ ꯍꯥꯏꯖꯦ ꯆꯠꯃꯤꯟꯅꯅꯤꯡꯉꯦ ꯍꯥꯏꯔꯁꯨ ꯃꯥꯏ ꯃꯥꯏ ꯊꯕꯛꯁꯦ ꯆꯥꯎꯈꯠꯂꯛꯑꯕꯅꯤꯅ ꯑꯗꯨꯝ ꯆꯤꯟꯅꯔꯛꯑꯒꯅꯤ ꯍꯥꯏꯕꯅꯤꯗ ꯑꯗꯨꯅ ꯏꯊꯟꯗ ꯑꯗꯨꯝ ꯆꯠꯃꯤꯟꯅꯒꯦꯁꯨ ꯑꯗꯨꯝ ꯇꯧꯕ ꯇꯝꯕꯗꯁꯨ ꯀꯩꯁꯨ ꯀꯩꯅꯣ ꯇꯧꯔꯨꯒꯤꯅꯣ ꯑꯗꯨꯝ ꯑꯥ ꯇꯝꯖꯤꯜꯂꯣ ꯈꯪꯖꯤꯜꯂꯣ ꯍꯩꯖꯤꯜꯂꯣ ꯀꯥꯟꯅꯗꯣꯏꯅꯦ ꯁꯨꯝ ꯑꯍꯥꯟꯕ ꯍꯥꯏꯕ ꯑꯁꯤ ꯌꯥꯎꯗꯅꯀꯣ ꯑꯅꯤꯁꯨꯕ ꯀꯩꯁꯨ ꯂꯥꯛꯑꯔꯣꯏꯗꯕꯅꯦ ꯑꯗꯣ ꯑꯍꯥꯟꯕꯒꯤ ꯑꯦꯛꯁꯄꯤꯔꯦꯟꯁꯇꯨꯒꯤ ꯑꯗꯣ ꯑꯍꯥꯟꯕꯒꯤ ꯑꯦꯛꯁꯄꯤꯔꯤꯌꯦꯟꯁꯇꯨꯒꯤ ꯃꯇꯨꯡ ꯏꯟꯅ ꯁꯨꯝ ꯇꯝ ꯇꯝꯅ ꯍꯩꯔꯛꯀꯗꯣꯔꯤꯅꯦ ꯍꯥꯏꯗꯨꯅꯦ ꯑꯩꯅ ꯍꯥꯏꯅꯤꯡꯉꯤꯁꯤꯀꯣ ꯑꯗꯨꯅ ꯑꯗꯨꯝ ꯌꯦꯡꯉꯣ ꯍꯣꯏ ꯃꯤ ꯅꯪꯅ ꯑꯥꯗ ꯑꯗꯨꯝ ꯈꯪꯅ ꯆꯥꯟꯅꯕ ꯂꯩꯔꯒ ꯍꯥꯏ ꯍꯪꯅꯒꯦ ꯈꯣꯠꯀꯦ ꯍꯥꯏꯕꯗꯨꯅ ꯑꯃ ꯑꯣꯏꯔꯦ ꯅꯠ ꯇ꯭ꯔꯒꯗꯤ ꯌꯨꯝ ꯂꯣꯝꯗꯒꯤꯗꯤ ꯆꯠꯃꯤꯟꯅꯅꯉꯥꯏ ꯃꯤ ꯂꯩꯇ꯭ꯔꯥꯕꯅꯤꯅ ꯃꯊꯥꯡ ꯃꯊꯥꯡ ꯇꯧꯔꯒꯁꯨ ꯑꯗꯨꯝ ꯆꯠꯄ ꯇꯥꯕꯅꯤ ꯅꯠꯇ꯭ꯔꯥ ꯆꯠꯁꯨ ꯆꯠꯈꯤꯗꯣꯏꯅꯤ ꯆꯠꯄꯕꯨꯗꯤ ꯅꯪꯁꯨ ꯑꯗꯨꯝ ꯉꯝꯕꯅꯤꯗ ꯑꯗꯨꯒꯤꯕꯨꯗꯤ ꯑꯗꯨꯒ ꯎꯝ ꯑꯗꯨꯃꯥꯏ ꯇꯧꯔꯣ ꯑꯗꯨ ꯑꯥ ꯅꯪ ꯁꯤꯗꯒꯤ ꯆꯥꯛ ꯆꯥꯔꯒ ꯊꯣꯛꯈꯤꯕꯗꯣ ꯑꯗꯨꯗꯒꯤ ꯑꯗꯨꯝ ꯌꯨꯝ ꯆꯪꯉꯛꯑꯔꯣꯏ ꯗꯕ꯭ꯔꯥ ꯑꯥ ꯑꯗꯨꯝ ꯗꯥꯏꯔꯦꯛ ꯆꯠꯈ꯭ꯔꯥꯗꯣꯔꯤꯕ꯭ꯔꯥ ꯍꯥꯏꯕꯗꯤ ꯅꯪꯅ ꯇꯧꯔꯨꯗꯣꯔꯤꯕ ꯃꯐꯝꯗꯨꯗꯤ ꯑꯃꯨꯛ ꯕꯖꯥꯔꯗꯤ ꯑꯣꯏꯗꯅꯀꯣ ꯑꯗꯨꯗꯒꯤ ꯌꯨꯝ ꯆꯪꯉꯛꯇꯕꯤꯗ ꯗꯥꯏꯔꯦꯛ ꯑꯗꯨꯝ ꯆꯠꯈꯤꯕꯗꯨꯅꯁꯨ ꯑꯃꯨꯛ ꯁꯝꯗꯤ ꯁꯝꯃꯤꯗꯅ ꯑꯗꯣ ꯑꯗꯨꯃꯥꯏꯅ ꯇꯧꯒꯦ ꯈꯜꯂꯤꯕ꯭ꯔꯥ ꯀꯃꯥꯏꯅ ꯈꯜꯂꯤꯒꯦ ꯅꯪꯕꯣ
ꯑꯗꯨꯅꯦ ꯑꯗꯨꯃꯥꯏꯅ ꯇꯧꯗꯣꯏꯅꯦ ꯍꯥꯏꯕꯗꯤ ꯑꯩꯗꯣ ꯑꯃꯨꯛ ꯆꯪꯉꯛꯑꯥ ꯈꯣꯠꯂꯒ ꯑꯩꯈꯣꯏ ꯅꯥꯎꯄꯥꯁꯨ ꯊꯕꯛ ꯃꯥ ꯑꯦꯛꯖꯥꯝ ꯆꯠꯈꯤꯗꯣꯏꯅ ꯊꯤꯟꯗꯣꯛ ꯊꯤꯟꯖꯤꯟ ꯇꯧꯕꯁꯨ ꯅꯨꯡꯉꯥꯏꯇ꯭ꯔꯦ ꯑꯗꯣ ꯑꯩ ꯑꯗꯨꯝ ꯁꯥꯏꯀꯜꯁꯤꯁꯨ ꯃꯥ ꯄꯨꯒꯦ ꯍꯥꯏꯗꯣꯏꯔꯥ ꯒ꯭ꯌꯥꯟ ꯇꯥꯗꯦ ꯇꯧꯔꯤꯁꯦ ꯍꯥꯏꯕꯗꯤ ꯃꯥꯁꯨ ꯒꯥꯔꯤꯁꯦ ꯂꯩꯇꯦꯕꯀꯣ ꯑꯩꯈꯣꯏ ꯆꯤꯆꯦꯒꯤ ꯑꯃ ꯂꯩꯔꯝꯕꯗꯨꯁꯨ ꯃꯥꯏ ꯌꯥꯗꯦꯅ ꯁꯦꯝꯒ꯭ꯔꯦ ꯑꯩꯈꯣꯏ ꯀꯥ ꯍꯣꯏꯁꯨ ꯃꯣꯏꯁꯨ ꯊꯕꯛ ꯏꯪꯈꯥꯡ ꯆꯠꯅꯕꯅꯤꯅ ꯐꯔꯛ ꯇꯥꯅꯗꯧꯕꯀꯣ ꯀꯌꯥꯝ ꯀꯨꯏꯗꯣꯏꯅꯣ ꯇꯝꯕ ꯉꯝꯗꯕꯅꯤꯅ ꯑꯗꯨ ꯑꯩ ꯈꯟꯕꯅ ꯁꯥꯏꯀꯟꯁꯦ ꯄꯨꯈ꯭ꯔꯥꯒ ꯑꯩꯈꯣꯏ ꯏꯃꯥꯟꯅꯕ ꯑꯃ ꯕꯖꯥꯔ ꯂꯩꯌꯦꯕꯀꯣ ꯃꯣꯏ ꯊꯅꯝꯃꯥꯒ ꯑꯗꯨꯝ ꯃꯣꯏꯒꯤ ꯃꯣꯏꯒꯤꯁꯨ ꯃꯣꯏ ꯃꯆꯦꯒꯤ ꯃꯆꯥꯁꯨ ꯑꯣꯏꯗꯧꯕꯅꯤꯅ ꯃꯣꯏꯗ ꯑꯗꯨꯝ ꯒꯥꯔꯤ ꯇꯧꯔꯒ ꯄꯨꯔ ꯌꯦꯡꯃꯤꯟꯅꯔꯨꯔꯒ ꯂꯣꯏꯔꯒ ꯑꯗꯨꯝ ꯑꯗꯨꯝ ꯑꯩꯗꯣ ꯒꯥꯔꯤ ꯇꯣꯡꯉꯒ ꯆꯠꯈꯤꯁꯤꯔꯥ ꯑꯗꯨꯃꯥꯏꯅ ꯈꯟꯕꯅꯦꯕꯀꯣ ꯑꯗꯣ ꯍꯥꯏꯗꯤ ꯑꯁ ꯑꯩꯗꯤꯅꯦ ꯑꯩꯅ ꯍꯥꯏꯁꯤꯅꯦ ꯑꯩꯒꯤꯗꯤ ꯊꯕꯛ ꯑꯃ ꯍꯦꯛ ꯇꯧꯗꯣꯔꯦ ꯀꯩꯅꯣ ꯇꯧꯗꯣꯔꯦ ꯈꯜꯂꯕ ꯑꯗꯨꯝ ꯊꯕꯛꯁꯦ ꯃꯅꯝ ꯅꯝ ꯂꯥꯛ ꯍꯥꯏꯗꯤ ꯑꯗꯨꯝ ꯑꯣꯏ ꯅꯍꯥꯟ ꯋꯥꯏ ꯄꯨꯟꯁꯦ ꯍꯥꯏꯕ ꯀꯥꯟꯗꯤ ꯑꯁ ꯑꯩ ꯊꯣꯛꯂꯦ ꯊꯣꯛꯂꯛꯑꯦ ꯍꯥꯏꯔ ꯀꯥꯟꯗꯅꯦ ꯑꯗꯨꯝ ꯂꯥꯛꯇꯣꯏꯅꯦꯕ ꯃꯤꯁꯦ ꯌꯦꯡꯕꯒꯤ ꯑꯗꯨꯝ ꯑꯗꯨꯀꯥꯟꯗ ꯈꯣꯏꯗꯧ ꯁꯧꯅꯤꯡꯕ ꯍꯥꯏꯗꯤ ꯑꯗꯨꯝ ꯊꯦꯡꯊꯅꯤꯡꯉꯥꯏ ꯊꯕꯛ ꯑꯣꯏꯕꯅ ꯃꯤ ꯂꯥꯛꯑꯕꯅꯤꯅ ꯑꯃꯨꯛ ꯆꯠꯀꯦ ꯍꯥꯏꯕꯁꯨ ꯅꯨꯡꯉꯥꯏꯇꯦꯅꯀꯣ ꯃꯤꯅ ꯄꯩꯁꯥ ꯄꯤꯔꯒ ꯊꯕꯛ ꯏꯪꯈꯥꯡꯗꯨꯝ ꯇꯧꯔꯥ ꯂꯩꯔꯤꯕꯅꯤꯅ ꯑꯗꯨꯃꯥꯏꯅ ꯋꯥꯈꯟꯗ ꯈꯟ ꯈꯟꯖꯕꯒꯤꯅꯤ ꯇꯧꯔꯤꯁꯦ ꯑꯗꯨ ꯈꯪꯗꯦꯅꯦ ꯒ꯭ꯌꯥꯟ ꯇꯥꯗꯦ ꯇꯧꯗꯣꯏꯁꯦ ꯍꯣꯔꯦꯟ ꯑꯗꯨꯝ ꯑꯩꯅ ꯈꯟꯕꯗꯤ ꯑꯗꯨꯝ ꯁꯥꯏꯀꯜ ꯇꯧꯔꯥ ꯊꯣꯛꯈ꯭ꯔꯥꯒꯦ ꯍꯧꯖꯤꯛꯁꯤ ꯅꯨꯡꯁꯥꯁꯨ ꯅꯦꯝꯗꯔꯦꯅ ꯍꯧꯖꯤꯛ ꯄꯨꯔꯥ ꯅꯣꯡ ꯃꯪꯕꯒꯤ ꯇꯥꯏꯞꯇ ꯇꯧꯔꯒ ꯄꯨꯡꯃꯝ ꯃꯝꯃꯒ ꯂꯩꯒꯔꯦ ꯅꯣꯏꯔꯣꯝꯗ ꯅꯣꯡ ꯇꯥꯕ꯭ꯔꯣ ꯀꯃꯥꯏ ꯇꯧꯒꯦ ꯍꯧꯖꯤꯛꯄꯣ
ꯑꯣ ꯍꯧꯖꯤꯛ ꯍꯧꯖꯤꯛꯇꯤ ꯅꯣꯡꯗꯤ ꯇꯥꯗꯤꯌꯦ ꯑꯗꯨꯒ ꯃꯝꯗꯤ ꯃꯝꯁꯤꯜꯂꯦ ꯍꯧꯖꯤꯛꯁꯤꯅ ꯉꯁꯥꯏꯒꯤ ꯑꯌꯨꯛꯀꯤ ꯄꯨꯡ ꯃꯉꯥ ꯇꯥꯕ ꯑꯗꯥꯏꯒꯤ ꯑꯗꯨꯋꯥꯏꯗ ꯂꯩꯒꯗꯕ ꯃꯑꯣꯡꯅꯤ ꯍꯧꯖꯤꯛ ꯂꯩꯔꯤꯁꯦ ꯑꯗꯩ ꯉꯁꯥꯏ ꯂꯩꯔꯝꯃꯤꯗꯨꯅ ꯍꯧꯖꯤꯛ ꯂꯩꯗꯧꯕ ꯇꯥꯏꯃꯤꯡꯅꯦꯕꯀꯣ ꯍꯧꯖꯤꯛꯀꯥꯟꯁꯤꯁꯨ ꯒ꯭ꯌꯥꯟ ꯇꯥꯗ꯭ꯔꯦꯗ ꯑꯗꯨꯝ ꯍꯥꯏꯕ ꯗꯤ ꯉꯥꯍꯥꯛ ꯑꯃꯨꯛ ꯈꯪꯁꯥ ꯁꯥꯏ ꯉꯥꯍꯥꯛ ꯑꯃꯨꯛ ꯅꯣꯡ ꯃꯥꯡꯁꯤꯜꯂꯤ ꯑꯗꯒꯤ ꯅꯣꯡ ꯑꯃꯨꯛ ꯖꯋꯥꯏ ꯇꯥꯅꯤ ꯑꯗꯣ ꯆꯞ ꯑꯃꯨꯛ ꯂꯦꯞꯀꯅꯤ ꯅꯣꯡ ꯁꯨꯡꯇ ꯇꯥꯒꯤꯗꯕꯗꯧꯅ ꯑꯃꯨꯛ ꯇꯧꯔꯝꯅꯤ ꯑꯗꯨꯃꯥꯏꯅ ꯍꯦꯛꯇ ꯇꯧꯔꯝꯃꯦ ꯑꯗꯨꯅ ꯒ꯭ꯌꯥꯟ ꯌꯥꯝ ꯇꯥꯗꯦ ꯍꯥꯏꯕꯝꯗꯤ ꯈꯪꯗꯦ ꯅꯣꯡꯒꯤ ꯑꯣꯏꯅꯗꯤ ꯇꯥꯗꯤ ꯇꯥꯗꯦꯕꯀꯣ ꯍꯧꯖꯤꯛꯁꯦ ꯑꯗꯨꯒ ꯅꯪꯅ ꯁꯥꯏꯀꯜ ꯄꯨꯕ ꯍꯥꯏꯗꯣ ꯎꯝ ꯑꯗꯨꯝ ꯅꯪꯅ ꯄꯨꯔꯁꯨ ꯌꯥꯗꯧꯗꯤ ꯃꯥꯜꯂꯦ ꯍꯥꯏꯕꯗꯤ ꯃꯣꯏꯒꯤ ꯑꯦꯛꯖꯥꯝꯗꯣ ꯑꯗꯨꯝ ꯃꯃꯥꯡꯗꯁꯨ ꯃꯃꯥꯟꯅꯕꯈꯩꯒ ꯑꯗꯨꯝ ꯆꯠꯃꯤꯟꯅꯈꯤꯗꯅꯀꯣ ꯑꯗꯨ ꯑꯗꯨꯃꯥꯏꯅ ꯃꯥ ꯄꯥꯎ ꯐꯥꯎꯅꯕ ꯌꯥꯎꯔꯝꯕꯁꯨ ꯌꯥꯏꯗ ꯍꯥꯏꯕꯗꯤ ꯑꯗꯨꯗꯒꯤꯅ ꯑꯕꯣꯛ ꯁꯥꯏꯀꯜ ꯆꯠꯄ ꯍꯥꯏꯁꯤꯗꯤ ꯑꯃꯨꯛ ꯈꯤꯇꯪꯗꯤ ꯂꯥꯞꯄꯦꯗꯅ ꯃꯥꯒꯤ ꯑꯣꯏꯅꯁꯨ ꯀꯣ ꯑꯗꯨꯅ ꯑꯩꯗꯤ ꯑꯗꯨꯝ ꯅꯪꯅ ꯁꯥꯏꯀꯜꯗꯣ ꯅꯪꯅ ꯄꯨꯔꯒ ꯅꯪꯅ ꯍꯥꯏꯕ ꯃꯑꯣꯡꯗ ꯑꯗꯨꯝ ꯅꯣꯏ ꯅꯃꯥꯟꯅꯕꯒꯤꯗ ꯊꯝꯂꯝꯃꯒ ꯌꯦꯡꯃꯤꯟꯅꯔꯨꯔꯒ ꯑꯃꯨꯛ ꯑꯗꯨꯝ ꯆꯠꯈꯤꯕ ꯅꯪ ꯍꯣꯔꯦꯟ ꯍꯜꯂꯛꯑꯥ ꯀꯥꯟꯗꯁꯨ ꯑꯗꯨꯝ ꯕꯖꯥꯔꯗꯩꯅ ꯃꯣꯏ ꯑꯗꯥꯏꯗ ꯀꯨꯝꯍꯧꯔꯒ ꯁꯥꯏꯀꯜꯗꯨ ꯄꯨꯔꯒ ꯑꯗꯨꯝ ꯂꯥꯛꯑꯁꯨ ꯑꯗꯨ ꯀꯣ ꯑꯗꯨꯃꯥꯏꯅ ꯇꯧꯕꯅꯗꯤ ꯐꯗꯧ ꯃꯥꯜꯂꯦ ꯍꯣꯏ ꯑꯗꯨ ꯍꯪꯅꯗ꯭ꯔꯒꯕꯨꯗꯤ ꯈꯪꯉꯔꯣꯏꯀꯣ ꯃꯥꯅ ꯑꯦꯛꯖꯥꯝ ꯍꯥꯏꯗꯣ ꯑꯣꯏꯕꯅꯤꯅ ꯃꯥꯅ ꯄꯨꯒꯦ ꯍꯥꯏꯔꯒ ꯄꯨꯖꯔꯁꯅꯨ ꯑꯗꯨꯒ ꯄꯨꯔꯔꯣꯏ ꯍꯥꯏꯔꯒ ꯅꯪꯅ ꯑꯗꯨꯝ ꯄꯨꯔꯁꯨ ꯌꯥꯏꯅ ꯄꯨꯒꯗꯕꯗꯤ ꯃꯥꯟꯗꯦ ꯑꯗꯨ ꯑꯗꯨꯅ ꯍꯥꯏꯔꯞ ꯍꯪꯗꯤ ꯍꯪꯅꯔꯣ ꯅꯪꯅ ꯑꯗꯨꯝ ꯍꯪꯗꯣꯛꯇꯕꯤꯗ ꯄꯥꯎꯗꯣ ꯍꯧꯗꯣꯛꯅꯗꯕꯤꯗ ꯑꯃꯨꯛ ꯅꯈꯣꯡꯅ ꯑꯃꯨꯛ ꯆꯠꯊꯣꯛꯎꯔꯗꯤ ꯐꯔꯛ ꯇꯥꯏꯗꯅ ꯃꯥꯅꯁꯨ ꯑꯃꯨꯛ ꯄꯨꯔꯝꯗ꯭ꯔꯒꯗꯤ ꯃꯥꯡꯉꯤꯗꯅ ꯑꯗꯨꯅ ꯍꯥꯏꯔꯞꯇꯤ ꯍꯪꯅꯔꯣ ꯑꯗꯣ ꯃꯣꯏꯒꯤ ꯄ꯭ꯔꯦꯛꯇꯤꯀꯦꯜꯁꯤꯕꯨ ꯉꯁꯤꯅ ꯑꯍꯥꯟꯕ ꯑꯣꯏꯗꯣꯏꯔꯣ ꯅꯠꯇ꯭ꯔꯒ ꯑ ꯑꯔꯣꯏꯕꯔꯣ ꯀꯌꯥꯝ ꯋꯥꯠꯂꯤꯅꯣ
ꯃꯣꯏ ꯍꯧꯕꯗ ꯉꯥꯏꯔꯤꯌꯦ ꯃꯣꯏ ꯀꯩꯅꯣ ꯇꯧꯕꯁꯦ ꯍꯥꯏꯕꯗꯤ ꯉꯁꯤꯗꯩ ꯍꯧꯗꯣꯏꯅꯦꯕꯀꯣ ꯄ꯭ꯔꯦꯛꯇꯤꯀꯦꯜꯒꯤꯗꯣ ꯑꯗꯨꯒ ꯃꯣꯏ ꯅꯨꯃꯤꯠ ꯍꯨꯝꯅꯤ ꯊꯣꯛꯇꯣꯏꯔꯥ ꯈꯪꯗꯦ ꯃꯥꯁꯨ ꯅꯍꯥꯟꯗꯒꯤ ꯁꯤꯟꯒꯠꯄꯒ ꯌꯦꯛꯄꯒ ꯈꯣꯠꯄꯒ ꯍꯣꯏ ꯍꯣꯏ ꯆꯥꯔꯝꯃꯣ
ꯍꯣ ꯑꯗꯨ ꯑꯗꯨꯅꯦ ꯑꯗꯨꯕꯨꯗꯤ ꯇꯧ ꯄ꯭ꯔꯦꯛꯇꯤꯀꯦꯜ ꯍꯥꯏꯁꯤꯗꯤ ꯁꯤꯟꯒꯠꯄ ꯏꯈꯠꯄ ꯑꯗꯨꯝ ꯈꯔꯗꯤ ꯌꯥꯎꯕꯅꯦꯕꯀꯣ ꯍꯥꯏꯗꯤ ꯑꯗꯨꯝ ꯃꯥꯒꯤ ꯑꯗꯨꯗꯒꯤꯁꯨ ꯃꯥꯔꯛꯇꯣ ꯈꯔ ꯄꯤꯗꯣꯏꯅꯤꯅꯀꯣ ꯃꯣꯏꯅ ꯑꯦꯛꯖꯥꯝ ꯅꯨꯃꯤꯠꯇ ꯇꯧꯕꯗꯨꯒ ꯑꯗꯒꯤ ꯑꯗꯨꯗꯩꯁꯨ ꯈꯔ ꯑꯗꯨꯃꯥꯏꯅ ꯀꯝꯕꯥꯏꯟ ꯇꯧꯔꯒ ꯄꯤꯔꯛꯀꯗꯕꯅꯤꯅ ꯈꯔ ꯏꯕ ꯌꯦꯛꯄ ꯇꯧꯕ ꯇꯥꯕꯅꯤ ꯅꯠꯇ꯭ꯔꯥ ꯑꯗꯣ ꯍꯣꯏ ꯅꯃꯥ ꯅꯅꯥꯎ ꯅꯨꯄꯥ ꯍꯣꯏꯗꯨꯁꯨ ꯑꯦꯛꯖꯥꯝ ꯆꯠꯅꯤ ꯍꯥꯏꯔꯕꯅꯤꯅꯅꯦ ꯑꯗꯨꯝ ꯆꯥꯛ ꯏꯁꯤꯡꯗꯣ ꯑꯗꯨꯃꯥꯏꯅ ꯆꯥꯊꯣꯛꯃꯤꯟꯅꯔꯒ ꯐꯖꯅ ꯆꯠꯃꯤꯟꯅꯔꯣ ꯑꯗꯨꯒ ꯍꯪꯉꯣ ꯀꯃꯥꯏ ꯀꯃꯥꯏꯅ ꯆꯠꯇꯣꯏꯅꯣ ꯈꯣꯠꯇꯣꯏꯅꯣꯗꯣ ꯑꯗꯨꯒ ꯑꯗꯨꯃꯥꯏꯅ ꯑꯗꯨꯝ ꯆꯥꯒꯦ ꯆꯥꯊꯣꯛꯑꯣꯗ ꯑꯗꯨꯅ ꯐꯗꯧ ꯃꯥꯟꯗ꯭ꯔꯣ
ꯍꯣꯏ ꯍꯣꯏ ꯐꯔꯦ ꯐꯔꯦ ꯊꯝꯃꯒꯦ